ꯇꯥꯔꯕꯣ
ꯑꯣ ꯇꯥꯔꯦ ꯇꯥꯔꯦ
ꯎꯝ ꯀꯩꯗꯧꯕꯤꯔꯝꯃꯤꯅꯣ ꯁꯣꯝꯕꯣ
ꯑ ꯊꯕꯛ ꯏꯪꯒꯥꯡ ꯁꯨꯝ ꯑ ꯕꯦꯇꯅꯔꯤ ꯀ꯭ꯂꯤꯅꯤꯛ ꯑꯃ ꯍꯥꯡꯒꯦ ꯇꯧꯕ ꯑꯗꯨꯒꯤ ꯁꯨꯝ ꯊꯕꯛ ꯁꯨꯕ ꯃꯤ ꯃꯌꯥꯝꯗꯣ ꯁꯨꯝ ꯋꯥꯔꯤ ꯋꯥꯇꯥꯏ ꯁꯥꯟꯅꯔꯝꯃꯤ ꯖꯥꯠꯅꯤ ꯃꯣꯏ ꯊꯕꯛ ꯁꯨꯕ ꯀꯩꯗꯧꯕ ꯋꯥꯔꯤ ꯁꯥꯟꯅꯔꯝ ꯌꯥꯅꯤ ꯍꯤꯡꯅ ꯍꯤꯡꯅ
ꯎꯝ ꯍꯣꯏ ꯍꯣꯏ ꯇꯧꯒꯗꯧꯅꯤ ꯇꯧꯒꯗꯧꯅꯤ ꯍꯧꯀꯥꯟꯗꯤ ꯂꯦꯝꯅ ꯑꯝꯇ ꯂꯩꯅꯗ꯭ꯔꯦꯗ
ꯑ ꯍꯣꯏ ꯇꯝꯁꯤꯜꯂꯨꯔꯤꯕ ꯃꯍꯩꯁꯦ
ꯐꯩ ꯑꯍꯩ ꯑꯍꯩꯕ
ꯑꯍꯥ ꯇꯝꯖꯜꯂꯨꯔꯤꯕ ꯃꯍꯩꯁꯦ ꯁꯨꯝ ꯀꯩꯅꯣ ꯑꯥ ꯒꯣꯔꯃꯦꯟ ꯒꯣꯔꯃꯦꯟꯒꯤ ꯊꯕꯛꯁꯨ ꯐꯪꯍꯧꯗ꯭ꯔꯦ ꯑꯗꯨꯗꯨꯅ ꯂꯩꯀꯥꯏꯁꯤꯒꯤ ꯁꯨꯝ ꯍꯨꯏ ꯍꯧꯗꯣꯡ ꯁꯥ ꯁꯟ ꯑꯗꯩ ꯌꯦꯟ ꯉꯥꯅꯨ ꯑꯣꯛꯅꯆꯤꯡꯕ ꯅꯥꯔꯛꯄꯁꯤꯡꯗꯣ ꯑꯧꯀ ꯑꯩꯅ ꯁꯨꯝ ꯂꯩꯀꯥꯏꯁꯤꯒꯤ ꯑꯣꯏꯅ ꯁꯨꯝ ꯈꯤꯇꯪ ꯍꯦꯜꯞ ꯇꯧꯕ ꯑꯣꯏꯅ ꯑꯥ ꯚꯦꯇꯅꯔꯤ ꯀ꯭ꯂꯤꯅꯤꯛ ꯑꯃ ꯍꯥꯡꯉꯒꯦꯅ ꯑꯩꯅ ꯁꯨꯝ ꯑꯩꯒꯤ ꯂꯩꯀꯥꯏꯁꯤꯗ ꯑꯥ ꯁꯔꯥꯎꯟꯗꯤꯡ ꯑꯦꯔꯤꯌꯥꯁꯤꯗꯩꯁꯤꯗ ꯀ꯭ꯂꯤꯅꯤꯛꯁꯨ ꯂꯩꯇꯕ ꯚꯦꯇꯅꯔꯤ ꯀꯩꯅꯣ ꯍꯣꯁꯄꯤꯇꯥꯜꯁꯨ ꯑꯩꯈꯣꯏꯒꯤ ꯀꯩꯅꯣꯗ ꯍꯦꯛ ꯀꯩꯅꯣ ꯇꯧꯒꯦ ꯍꯥꯏ ꯇꯥꯔꯗꯤ ꯑꯥ ꯁꯟꯖꯦꯟ ꯊꯣꯡꯗ ꯆꯠꯄ ꯇꯥꯕ ꯑꯗꯨꯗꯨꯅ ꯁꯨꯝ ꯈꯤꯇꯪ ꯈꯪꯉꯨꯕ ꯍꯩꯔꯨꯕ ꯃꯍꯩꯁꯦ ꯁꯨꯝ ꯅꯨꯡꯖꯨ ꯅꯨꯡꯉꯥꯏꯇꯕꯅꯤꯅ ꯑꯩꯅ ꯒꯣ ꯑꯥ ꯒꫭꯔꯃꯦꯟꯒꯤ ꯊꯕꯛꯁꯨ ꯐꯪꯍꯧꯗ꯭ꯔꯕꯅꯤꯅ ꯑꯥ ꯁꯨꯝ ꯀ꯭ꯂꯤꯅꯤꯛꯁꯦ ꯁꯨꯝ ꯍꯥꯡꯉꯀꯥꯟꯗ ꯂꯩꯀꯥꯏꯁꯤꯒꯤ ꯁꯦꯕꯥ ꯇꯧꯒꯦ ꯍꯨꯏ ꯍꯧꯗꯣꯡꯒꯤ ꯁꯨꯝ ꯁꯦꯕꯥ ꯇꯧꯔꯒꯦꯅ ꯁꯨꯝ ꯇꯧꯔꯝꯃꯤ ꯖꯠꯅꯤ
ꯑꯗꯨ ꯌꯥꯝ ꯐꯔꯖꯥꯠꯅꯤ ꯍꯥꯏꯗꯤ ꯑꯅꯛꯄꯗ ꯂꯩꯇꯕꯅꯤꯅꯀꯣ
ꯍꯣꯏ
ꯑꯗꯣ ꯁ꯭ꯋꯥꯏꯗ ꯑꯗꯨꯝ ꯃꯌꯥꯝꯅ ꯑꯔꯥꯞꯄꯗ ꯆꯠꯇꯣꯏ ꯁꯔꯨꯛ ꯁ꯭ꯋꯥꯏꯗ ꯑꯅꯛꯄꯗ ꯂꯩꯔꯤꯁꯦ ꯐꯔꯕꯅꯤ ꯌꯥꯝ ꯐꯩꯌꯦꯅ ꯈꯜꯂꯦ
ꯍꯥꯟꯅꯗꯒꯤ ꯍꯧꯅ ꯀꯩꯅꯣ ꯇꯧꯋꯤ ꯑꯥ ꯄ꯭ꯔꯥꯏꯚꯦꯠ ꯐꯥꯝ ꯇꯧꯗꯅ ꯀꯩꯅꯣ ꯇꯧꯗꯅ ꯍꯤꯡꯅꯅꯕ ꯍꯣꯠꯅꯔꯝꯃꯦ ꯑꯗꯣ ꯏꯔꯥꯡ ꯑꯃ ꯊꯣꯛꯄꯗꯒꯤꯀꯣ ꯑꯩꯈꯣꯏꯒꯤ ꯀꯣꯔꯣꯅꯥ ꯚꯥꯏꯔꯁ ꯑꯥ ꯀꯣꯔꯣꯅꯥꯒꯤ ꯂꯥꯏꯆꯠ ꯑꯃ ꯊꯣꯛꯈꯤꯕꯗꯣ ꯑꯗꯨꯗ ꯑꯗꯨꯗꯒꯤ ꯍꯧꯅ ꯀꯩꯅꯣꯁꯦ ꯃꯥꯔꯀꯦꯠꯁꯦ ꯗꯥꯎꯟ ꯆꯠꯈꯤꯕ ꯑꯗꯨꯗꯒꯤꯗꯤ ꯑꯩꯒꯤꯁꯨꯝ ꯗꯎ ꯍꯥꯏꯒꯗ꯭ꯔꯥ ꯀꯩꯅ ꯍꯥꯏꯒꯗ꯭ꯔꯥ ꯇꯧꯔꯨ ꯇꯔꯨꯕꯗꯥ ꯁꯨꯝ ꯌꯥꯁꯜꯂꯛꯈꯤꯗꯕꯒ ꯀꯩꯅꯣ ꯇꯧꯈ꯭ꯔꯦ ꯑꯗꯨꯝ ꯑꯩꯁꯦ ꯏꯃꯥꯁꯨ ꯀꯟꯅ ꯅꯥꯕꯒ ꯀꯩꯒ ꯑꯗꯨꯝ ꯐꯥꯔꯝꯗꯣ ꯑꯗꯨꯝ ꯂꯣꯏꯁꯤꯟꯒ꯭ꯔꯦ ꯍꯥꯏꯇꯥꯔꯦ ꯃꯈꯥ ꯇꯥꯅ ꯀꯩꯅꯣ ꯇꯧꯗ꯭ꯔꯦ ꯑꯗꯨꯗꯨꯅ ꯁꯨꯝ ꯀꯩꯅꯣ ꯍꯤꯗꯥꯛ ꯂꯥꯡꯊꯛ ꯑꯣꯏꯅ ꯈꯔ ꯌꯣꯜꯂꯒ ꯁꯨꯝ ꯂꯩꯔꯒꯦꯅ ꯁꯨꯝ ꯈꯜꯂꯕ
ꯑꯗꯨꯁꯨ ꯌꯥꯝ ꯐꯩ
ꯑ ꯁꯤꯁꯨ ꯎꯝ ꯁꯤꯁꯨ ꯍꯥꯏꯕꯒꯤ ꯋꯥꯅꯤ ꯃꯁꯤꯒꯤ ꯃꯦꯅꯦꯖꯃꯦꯟ ꯀꯩꯀꯩ ꯁꯥꯔꯛꯅꯕ ꯈꯣꯠꯅꯕ ꯀꯟꯁꯇ꯭ꯔꯛꯁꯟ ꯇꯧꯕꯗ ꯄꯩꯁꯥꯁꯦ ꯌꯥꯝꯅ ꯆꯪꯈ꯭ꯔꯦ ꯍꯧꯖꯤꯛꯀꯤ ꯃꯇꯝꯗ ꯄꯣꯠ ꯈꯨꯠꯇꯥꯡꯁꯦ
ꯎꯝ
ꯗꯤꯅ ꯑꯗꯒꯤ ꯑꯦꯀꯣꯅꯣꯃꯤꯛ ꯕ꯭ꯂꯣꯀꯦꯠꯅꯦꯅ ꯇꯧꯕꯅꯤꯅ ꯄꯣꯠꯀꯤ ꯃꯃꯜꯁꯨ ꯌꯥꯝꯅ ꯍꯦꯟꯒꯠꯂꯦ ꯑꯗꯨꯅ ꯉꯝꯅ ꯉꯝꯅꯕꯅ ꯑꯗꯨꯝ ꯑꯥ ꯃꯤꯁꯇ꯭ꯔꯤ ꯈꯔ ꯅꯦꯛ ꯂꯦꯕꯔ ꯈꯔ ꯅꯦꯛ ꯑꯗꯩ ꯑꯩꯅ ꯈꯔ ꯃꯇꯦꯡ ꯄꯥꯡꯁꯟ ꯑꯗꯩ ꯏꯃꯨꯡꯒꯤ ꯃꯤꯁꯤꯡꯅ ꯈꯔ ꯑꯗꯨꯝ ꯌꯥꯎꯁꯜꯂꯛ ꯉꯝꯅ ꯉꯝꯅꯕ ꯂꯣꯏꯁꯤꯜꯂꯛꯏꯅꯤ ꯍꯧꯖꯤꯛ ꯑꯋꯥꯠ ꯑꯋꯥꯠꯄ ꯉꯥꯛꯇ ꯍꯧꯖꯤꯛꯁꯨ ꯔꯪ ꯀꯩꯀꯩ ꯈꯔ ꯋꯥꯠꯂꯦ ꯑꯗꯨ ꯑꯃꯨꯛ ꯀꯩꯅꯣꯗ ꯃꯥꯔꯀꯦꯇꯤꯡ ꯇꯧꯔꯨꯒꯦ ꯇꯧꯔꯝꯃꯦꯅꯦ ꯁꯣꯝꯒꯤꯁꯨ ꯑꯃ ꯀꯩꯅꯣ ꯍꯨꯏ ꯍꯧꯗꯣꯡ ꯌꯦꯟ ꯑꯗꯨꯝ ꯂꯣꯏꯕꯤꯕ ꯅꯠꯇ꯭ꯔꯣ
ꯂꯣꯏꯖꯩꯌꯦ ꯂꯣꯏꯌꯦ
ꯍꯣ ꯑꯗꯣ ꯑꯗꯨꯝ
ꯑꯗꯨꯝ ꯀꯩꯅꯣꯝꯇ ꯍꯥꯏꯔꯛ ꯍꯥꯏꯔꯛꯆꯒꯦ ꯑꯗꯨꯝ
ꯍꯣꯏ ꯍꯣꯏ ꯑꯗꯨꯝ ꯇꯥꯟꯅꯖꯤ
ꯑꯗꯨꯝ ꯇꯥꯛꯆꯔꯛꯀꯦ ꯇꯥꯅ ꯇꯥꯅ ꯇꯧꯃꯤꯟꯅ ꯂꯣꯏꯔꯦ
ꯎꯝ ꯍꯧꯖꯤꯛꯇꯤ ꯑꯥ ꯃꯤ ꯈꯨꯗꯤꯡꯃꯛꯁꯦ ꯑꯥ ꯅꯣ ꯂꯣꯏꯅ ꯃꯁꯥ ꯃꯁꯥꯒꯤ ꯁꯤꯟꯐꯝ ꯑꯃꯃꯝ ꯂꯣꯏ ꯄꯥꯏꯅꯔꯤꯀꯣ
ꯍꯣꯏ
ꯑꯗꯨꯗꯨꯅ ꯇꯧꯗ ꯌꯥꯗꯕꯒꯤ ꯂꯣꯏꯅ ꯇꯧꯅꯔꯦ ꯍꯧꯖꯤꯛꯇꯤ ꯑ ꯑꯩꯁꯨ ꯁꯨꯝ ꯃꯍꯩ ꯃꯁꯤꯡꯗꯣ ꯑꯥ ꯀꯕꯛ ꯀꯕꯛ ꯇꯝꯖꯟꯂꯨꯔꯕꯅꯤꯅ ꯑꯩꯁꯨ ꯚꯦꯇꯅꯔꯤ ꯂꯥꯏꯟꯗꯣ ꯀꯕꯛ ꯀꯕꯛ ꯆꯠꯂꯨꯔꯕꯅꯤꯅ ꯑꯗꯨꯅ ꯑꯩꯖꯨ ꯃꯁꯤꯗꯩꯁꯤꯗ ꯑꯣꯟꯖꯜꯂꯒ ꯍꯦꯛꯇ ꯉꯥꯏ ꯀꯩꯅꯣ ꯇꯧꯔꯀꯥꯟꯗꯅ ꯈꯜꯂꯕ
ꯎꯝ
ꯑꯁ ꯁꯣꯝꯒꯤꯗꯤ ꯉꯥꯅꯨ ꯌꯦꯟ ꯀꯌꯥꯝ ꯂꯣꯏꯔꯤꯕ
ꯌꯦꯟ ꯈꯔꯗꯤ ꯂꯣꯏꯖꯩ ꯌꯦꯟ ꯇꯔꯥꯃꯨꯛ ꯂꯣꯏ ꯃꯔꯨꯝ ꯀꯣꯛ ꯄꯤ ꯑꯣꯏꯅ ꯂꯣꯏꯖꯔꯦ ꯑꯗꯣ ꯉꯥꯅꯨꯒꯗꯤ ꯂꯣꯏꯐꯝ ꯂꯩꯇꯝꯅꯤꯅ ꯂꯣꯏꯖꯗ꯭ꯔꯦ ꯂꯣꯏꯗꯤ ꯂꯣꯏꯅꯤꯡꯕ ꯉꯥꯅꯨꯁꯦ ꯆꯒꯨꯝ ꯆꯅꯥꯏ ꯈꯔ ꯄꯤꯖꯔꯒ
ꯈꯔ ꯊꯝꯕ ꯌꯥꯕꯗꯣ ꯖꯒꯥ ꯂꯩꯇꯕꯅꯤꯅ ꯉꯥꯅꯨꯃꯛꯇꯤ ꯊꯝꯖꯗ꯭ꯔꯦ ꯌꯦꯟꯗꯤ ꯃꯀꯣꯟ ꯃꯆꯥ ꯑꯝꯗ ꯇꯔꯥꯃꯨꯛꯇꯤ ꯊꯝꯖꯩ
ꯑ
ꯑꯗꯣ ꯃꯔꯨꯝ ꯈꯔ ꯈꯔ ꯑꯉꯥꯡ ꯀꯣꯛ -ꯀꯣꯛꯄꯗꯣ ꯑꯉꯥꯡ ꯈꯔ ꯈꯔ ꯆꯥꯅꯅꯕ ꯑꯩꯅ
ꯑꯥ
ꯄꯥꯊꯔꯛꯄꯗꯨꯅ ꯂꯩꯀꯥꯏꯗ ꯀꯩꯗ ꯑꯗꯨꯝ ꯄꯥꯝꯅꯕꯅꯤꯅ ꯑꯗꯨꯝ ꯂꯧꯅꯈꯤ
ꯍꯣꯏ ꯍꯣꯏ ꯌꯨꯝꯗ ꯀꯣꯛꯄ ꯍꯥꯏꯁꯤꯒ ꯑꯗꯒꯤ ꯑ ꯃꯥꯔꯀꯦꯠꯇꯩ ꯑ ꯐꯪꯕꯖꯤꯒꯦ ꯑꯗꯨꯝ ꯈꯦꯠꯅꯕꯁꯨ ꯂꯥꯏꯀꯣ ꯌꯨꯝ ꯒꯤ ꯁꯣꯝꯗꯩ ꯄꯨꯊꯣꯔꯄꯁꯤꯖꯨ ꯃꯇꯝꯖꯨ ꯁꯥꯡꯅ ꯆꯪꯉꯦ ꯑꯗꯒꯤ ꯑꯃ ꯑꯥ ꯀꯩꯅꯣ ꯑꯦꯟꯇꯤꯕꯥꯏꯇꯤꯛ ꯃꯌꯥꯝ ꯑꯃ ꯑꯗꯒꯤ ꯑ ꯍꯣꯔꯃꯣꯟ ꯃꯌꯥꯝ ꯑꯃ ꯀꯥꯞꯁꯜꯂꯒ ꯃꯔꯨ ꯃꯆꯥ ꯃꯔꯨꯝ ꯀꯣꯛꯍꯜꯂꯦ ꯑꯃꯨꯛ ꯑꯁꯣꯝꯗꯒꯤ ꯄꯨꯁꯟꯂꯛ ꯃꯄꯥꯔꯣꯝꯗꯩ ꯄꯨꯁꯟꯂꯛꯄꯁꯤꯡꯖꯦ ꯑꯗꯨꯅ ꯑ ꯃꯌꯥꯝꯅꯁꯨ ꯄꯥꯝꯅꯕ ꯈꯔ ꯋꯥꯠ ꯄꯅꯦ ꯂꯣꯀꯦꯜꯒꯤ ꯖꯤꯗꯤ ꯑ ꯈꯔ ꯍꯦꯟꯅ ꯄꯥꯝꯅꯩ ꯄꯥꯝꯅꯩ ꯃꯌꯥꯝꯅ ꯑꯗꯣ ꯈꯔ ꯌꯥꯝꯅ ꯂꯣꯏ ꯂꯣꯏꯕꯤꯕꯗꯤ ꯀꯩꯗꯧꯋꯦ
ꯌꯥꯝꯅ ꯂꯣꯏꯕꯁꯦ ꯑꯈꯣꯏꯒꯤ ꯖꯒꯥꯁꯦ ꯂꯩꯇꯕ ꯍꯥꯏꯇꯥꯔꯦ ꯍꯥꯟꯅꯗꯤ ꯌꯥꯝ ꯂꯣꯏꯔꯝꯃꯦ ꯍꯥꯟꯅꯗꯤ ꯍꯣꯏ ꯌꯦꯟ ꯀꯩꯅꯣꯃꯨꯛꯂꯣꯏꯔꯝꯃꯦ ꯂꯤꯁꯤꯡ ꯃꯌꯥ ꯑꯗꯨꯝ ꯂꯣꯏꯔꯝꯃꯦ
ꯑꯥ ꯍꯥ
ꯑꯗꯩꯗꯨꯗ ꯁꯨꯝ ꯂꯩꯥꯅꯥ ꯇꯤꯟꯅꯥ ꯃꯌꯥꯝ ꯑꯗꯒꯤ ꯃꯄꯥꯟ ꯂꯝꯗꯩ ꯄꯨꯁꯜꯂꯛꯄꯅ ꯍꯥꯜꯂꯛꯄ ꯍꯥꯏꯇꯥꯔꯦ ꯐꯥꯔꯃꯔꯁꯤꯡꯁꯦ ꯑꯗꯩꯗꯨꯗ ꯁꯨꯝ ꯋꯥꯗꯕꯤꯗ ꯇꯦꯛ ꯇꯦꯛ ꯈꯔ ꯈꯔꯗꯪ ꯍꯥꯞꯄꯁꯦꯅ ꯄꯨꯔꯥ ꯗꯥꯎꯟ ꯆꯠꯈꯤꯕꯗꯨꯗ ꯃꯌꯥꯝ ꯍꯥꯞꯄꯗꯨ ꯕꯤꯠ ꯂꯩꯈꯤꯗ꯭ꯔꯕ ꯃꯥꯡꯕꯅ ꯍꯦꯟꯈꯤꯕꯗ ꯑꯗꯨꯗ ꯈꯔꯁꯤ ꯌꯥꯡꯅ ꯑꯗꯨꯝ ꯊꯝꯃꯁꯦꯅ ꯑꯗꯨ ꯈꯇꯪ ꯊꯝꯖꯔꯦ ꯖꯒꯥꯁꯨ ꯂꯩꯁꯜꯂꯛꯇꯕꯒ
ꯑꯗꯨꯗꯤ ꯍꯥꯌꯦꯟ ꯇꯔꯥꯖꯤꯅ ꯅꯣꯡꯃꯗ ꯃꯔꯨꯝ ꯀꯌꯥꯃꯨꯛꯀꯗꯤ ꯀꯣꯛꯏ
ꯌꯦꯟ ꯇꯔꯥꯁꯤꯅ ꯅꯣꯡꯃꯗ ꯃꯔꯨꯝꯖꯦ ꯑ ꯅꯨꯡꯇꯤꯒꯤ ꯀꯣꯛꯄ ꯌꯥꯎꯔꯤꯕꯔꯥ ꯅꯠꯇ꯭ꯔꯒ ꯌꯥꯎꯗꯤꯕ꯭ꯔꯥ ꯑ ꯗꯨꯗꯤ ꯀꯩꯅꯣ ꯇꯧꯗ꯭ꯔꯦ ꯑꯥ ꯌꯦꯟ ꯇꯔꯦꯠ ꯅꯤꯄꯥꯟ ꯈꯣꯛꯄ ꯅꯣꯡ ꯐꯥꯗꯣꯛꯁꯨ ꯌꯥꯎꯋꯤ ꯇꯔꯨꯛ ꯇꯔꯦꯠ ꯇꯔꯨꯛ ꯇꯔꯦꯠ ꯁꯤꯗꯤ ꯆꯥꯡ ꯅꯥꯏꯅ ꯑꯗꯨꯝ ꯀꯣꯛꯑꯦ ꯍꯥꯏꯇꯥꯔꯦ
ꯍꯝꯍꯝ ꯑꯩ ꯌꯥꯝ ꯐꯩ ꯑꯗꯨꯗꯤ ꯑꯗꯨꯝ ꯃꯣꯏ ꯖꯦ ꯃꯔꯛꯃꯔꯛꯗ ꯁꯨꯝ ꯃꯣꯏ ꯃꯌꯥꯝꯗ ꯔꯣꯇꯦꯁꯟ ꯁꯥꯟꯅꯔꯛꯏꯅꯦꯕꯀꯣ
ꯎꯝ
ꯅꯣꯡꯃ ꯀꯣꯛꯄ ꯅꯨꯃꯤꯠ ꯃꯔꯤ ꯃꯉꯥꯅꯤ ꯀꯣꯛꯈꯤꯕ ꯍꯥꯍꯥ ꯌꯦꯟꯕꯤꯗꯣ ꯅꯣꯡꯃ ꯂꯦꯞꯄꯝꯗꯣꯏꯅꯦꯕ ꯑꯥ ꯁꯣꯝꯅ ꯈꯪꯕꯤ ꯈꯪꯗꯕꯩꯅꯦꯕ ꯑꯗꯣ ꯑꯗꯨꯃꯥꯏꯅ ꯇꯧꯗꯅ ꯔꯣꯇꯦꯁꯟꯗ ꯑꯅꯤ ꯑꯍꯨꯝꯗꯤ ꯑꯗꯨꯝ ꯁꯥꯟꯅꯔꯝꯒꯅꯤꯕ ꯑ ꯑꯗꯨꯗꯨꯅ ꯑ ꯑꯗꯨꯃꯥꯏꯅ ꯂꯣꯏ ꯇꯧꯕꯅꯦ ꯑꯩꯈꯣꯏ ꯌꯦꯟ ꯆꯥꯝꯃ ꯂꯣꯏꯕꯗ ꯑꯩꯈꯣꯏꯅ ꯃꯔꯨꯝꯁꯦ ꯍꯨꯝꯗ꯭ꯔꯥꯗꯩꯅ ꯃꯔꯐꯨꯐꯥꯎ ꯄꯥꯟꯅꯔꯤꯁꯦ ꯑꯁꯨꯃꯥꯏꯅ ꯄꯥꯟꯅꯩꯑꯦ
ꯑꯗꯨꯒꯤ ꯅꯣꯂꯦꯖꯀ ꯀꯔꯤꯝꯇ ꯂꯩꯕꯖꯥꯠ ꯅꯠꯇꯦꯗ ꯑꯩꯈꯣꯏꯅ ꯂꯣꯏꯔꯤꯁꯤꯗꯤ ꯁꯨꯝ ꯑꯉꯥꯡꯒꯤ ꯃꯔꯨꯝ ꯆꯥꯅꯅꯕꯅ ꯑꯗꯨꯝ ꯈꯔ ꯊꯝꯃꯤꯕ ꯍꯥꯏꯗꯨꯅꯤ
ꯑꯗꯨ ꯃꯔꯨꯝ ꯆꯥꯅꯅꯕꯗꯣ ꯑꯗꯨꯝ ꯎꯝ ꯑꯗꯣ ꯃꯔꯨꯝ ꯆꯥꯅꯅꯕ ꯍꯣꯏ ꯍꯣꯏ ꯀꯩꯗꯧꯕ
ꯅꯣꯂꯦꯖ ꯑꯣꯏꯍꯧꯔꯦ ꯍꯥꯏꯕ ꯁꯣꯝꯅ ꯇꯥꯛꯄꯤꯔꯛꯏꯁꯤꯗ
ꯑꯗꯣ ꯀꯩꯅꯣ ꯇꯧꯕ ꯌꯦꯟ ꯈꯔ ꯌꯥꯝꯅ ꯂꯣꯏꯁꯤꯟꯅꯕ ꯇꯧꯕꯤꯌꯣ ꯑꯩꯉꯣꯟꯗꯒꯤ ꯍꯤꯗꯥꯛ ꯂꯥꯡꯊꯛ ꯃꯆꯤꯟꯖꯥꯛ ꯑꯗꯨꯝ ꯂꯧꯕꯤꯌꯨ ꯑꯩ ꯑꯗꯨꯝ ꯃꯇꯦꯡ ꯄꯥꯡꯖꯒꯦ ꯀꯩꯅꯣ ꯇꯧꯔꯒ ꯃꯇꯦꯡ ꯑꯗꯨꯝ ꯄꯥꯡꯖꯒꯦ ꯑꯉꯝ ꯀꯩꯅꯣ ꯍꯤꯗꯥꯛ ꯂꯥꯡꯊꯛ ꯑꯗꯒꯤ ꯌꯦꯟ ꯂꯣꯏꯕꯒꯤ ꯅꯤꯌꯣꯝ ꯅꯤꯇꯤ ꯅꯤꯌꯣꯝ ꯑꯗꯨꯝ ꯇꯥꯛꯆꯒꯦ ꯌꯦꯟ ꯇꯤꯟꯖꯪ ꯀꯥꯏꯖꯪꯗꯅ ꯅꯥꯗ ꯌꯦꯛꯇꯅ ꯂꯣꯏꯅꯅꯕ ꯑꯗꯣ ꯌꯥꯡꯈꯩꯃꯨꯛ ꯆꯥꯝꯃ ꯐꯥꯗ꯭ꯔꯁꯨ ꯌꯥꯡꯈꯩꯃꯨꯛꯇꯪ ꯑ ꯑꯧ ꯂꯣꯏꯕꯤꯔꯗꯤ ꯏꯁꯃꯣꯜ ꯐꯦꯃꯤꯂꯤ ꯑꯃꯒꯤ ꯑ ꯀꯩꯅꯣ ꯃꯦꯅꯦꯖꯃꯦꯟꯗꯤ ꯐꯖꯅ ꯇꯧꯕ ꯑꯗꯨꯝ ꯉꯝꯃꯦ ꯉꯝꯕꯅꯤ ꯃꯔꯨꯝ ꯀꯣꯛꯄꯤꯁꯦ ꯍꯧꯖꯤꯛꯇꯤ ꯑ ꯃꯔꯨꯝ ꯀꯣꯛ ꯃꯆꯤꯟꯖꯥꯛꯁꯨ ꯌꯥꯝꯅ ꯆꯥ ꯗꯕ ꯕꯤꯕꯤ ꯊ꯭ꯔꯤ ꯑꯩꯠꯇ ꯊ꯭ꯔꯤ ꯑꯗꯒꯤ ꯍ꯭ꯋꯥꯏ ꯍꯣꯜ ꯃꯔꯨꯝ ꯌꯥꯝꯅ ꯀꯣꯛꯄ ꯀꯣ ꯑꯗꯨꯒꯨꯝꯕ ꯚꯦꯔꯥꯏꯇꯤ ꯌꯥꯝꯅ ꯊꯣꯛꯑꯦ ꯃꯆꯤꯟꯖꯥꯛꯁꯨ ꯌꯥꯝꯅ ꯆꯥꯗꯕ ꯈꯤꯇꯪ ꯅꯣꯡꯃꯗ ꯈꯤꯇꯪ ꯈꯤꯇꯪ ꯈꯤꯇꯪ ꯆꯥꯕ ꯀꯥꯡꯕꯨ ꯌꯥꯝꯅ ꯑꯗꯨꯒꯨꯝꯕ ꯑꯣꯏꯅ ꯂꯣꯏꯕꯤꯌꯨ ꯌꯦꯟ ꯀꯩꯅꯣꯗꯣ ꯌꯦꯟ ꯇꯔꯦꯠ ꯃꯔꯨꯝ ꯇꯔꯦꯠ ꯅꯤꯄꯥꯜ ꯀꯣꯛꯑꯕꯅꯤꯅ ꯌꯦꯔꯨꯝꯗꯤ ꯑꯗꯨꯝ ꯏꯃꯨꯡꯒꯤ ꯑꯗꯨꯝ ꯀꯣꯟꯅꯔꯝꯃꯅꯤꯅꯦꯀꯣ
ꯀꯣꯟꯅꯩ ꯀꯣꯏꯅꯩ ꯈꯔ ꯑꯗꯨꯝ ꯀꯩꯅꯣ ꯇꯧꯔꯦ ꯍꯥꯏꯇꯥꯔꯦ ꯈꯔ ꯂꯦꯝ ꯄꯥꯔꯦ ꯑꯗꯨꯝ ꯂꯦꯝ ꯄꯥꯕꯁꯤꯅ ꯂꯩꯀꯥꯏꯗ ꯑꯗꯨꯝ ꯈꯔ ꯊꯥꯗꯣꯛ ꯄ ꯉꯝꯖꯔꯦ ꯀꯩꯅꯣꯗ ꯑꯉꯥꯡꯒꯤꯗꯤ ꯅꯨꯡꯇꯤꯒꯤ ꯑꯦ ꯌꯦꯔꯨꯝ ꯑꯃꯃꯝ ꯄꯤꯖꯧꯅ ꯄꯤꯖꯔꯦ ꯑꯗꯒꯤ ꯈꯔꯅ ꯍꯦꯜꯂꯣ
ꯑ ꯇꯥꯏ ꯇꯥꯏ ꯎꯝ
ꯈꯔ ꯑꯩꯈꯣꯏꯁꯨ ꯑꯗꯨꯝ ꯉꯥꯔꯧ ꯑꯣꯏꯅ ꯅꯣꯡ ꯐꯥꯗꯣꯛ ꯅꯤꯅꯤ ꯐꯥꯗꯣꯛ ꯗꯨꯝ ꯑꯩꯅꯥ ꯍꯥꯏꯗꯤ ꯉꯥꯏꯍꯥꯛ ꯉꯥꯏꯍꯥꯛꯀꯤ ꯑꯊꯨ ꯑꯀꯥꯏ ꯅꯪꯉꯦ ꯍꯥꯏꯇꯥꯔꯦ ꯁꯤꯅ ꯑꯗꯨꯝ ꯄꯥꯝꯅ ꯆꯥꯅꯔꯦ ꯌꯦꯔꯨꯝꯁꯤꯗꯤ ꯄ꯭ꯔꯣꯇꯤꯟꯒꯤ ꯀꯩꯅꯣꯅꯤꯅ ꯆꯥꯕꯁꯨ ꯐꯩꯗꯅꯀꯣ ꯑꯗꯨꯗꯨꯅ ꯌꯦꯔꯨꯝ ꯁꯨ ꯍꯥꯏꯗꯤ ꯌꯦꯔꯨꯝꯁꯨ ꯃꯌꯥꯝꯗꯒꯤ ꯍꯦꯟꯅ ꯑꯩꯈꯣꯏꯅ ꯌꯦꯟ ꯌꯦꯔꯨꯝꯁꯦ ꯐꯖꯩ ꯍꯥꯏꯇꯥꯔꯦ
ꯐꯖꯕꯅꯤꯅ ꯃꯤꯅ ꯄꯥꯝꯅꯕ ꯑꯗꯨꯅ ꯑꯞ ꯃꯤꯅ ꯈꯔ ꯗꯤꯃꯥꯟ ꯂꯩꯔꯦ ꯑꯩꯈꯣꯏꯒꯤ ꯌꯦꯔꯨꯝꯁꯦ ꯑꯗꯨꯏꯗꯨꯅ ꯌꯦꯟꯁꯦ ꯍꯣꯏ ꯌꯥꯝꯅꯕꯨꯗꯤ ꯂꯣꯏꯅꯤꯡꯕꯅꯦ ꯑꯗꯩꯗꯨꯗ ꯃꯐꯝ ꯖꯒꯥꯁꯤꯒꯤ ꯈꯜꯂꯀꯥꯟꯗ ꯍꯥꯞꯆꯟ ꯉꯝꯗ ꯂꯩꯔꯦ
ꯑꯣꯍꯣ ꯑꯥ ꯀꯩꯁꯨ ꯀꯩꯅꯣ ꯇꯧꯕꯤꯔꯨꯅꯣ ꯅꯤꯡꯍꯟꯅꯕ ꯇꯧꯕꯤꯒꯅꯨ ꯑꯗꯨꯝ ꯑꯥ ꯑꯩꯈꯣꯏꯁꯨ ꯃꯇꯦꯡ ꯑꯗꯨꯝ ꯄꯥꯡꯖꯒꯦꯀꯣ ꯑꯗꯣ ꯀꯩꯅꯣ ꯈꯔ ꯌꯥꯝꯅ ꯂꯣꯏꯅꯕ ꯑꯞꯒ꯭ꯔꯦꯗ ꯇꯧꯅꯅꯕ ꯑꯗꯨꯝ ꯇꯧꯕꯤꯌꯨ ꯑ ꯀꯩꯅꯣ ꯌꯦꯡꯒꯣꯟꯒꯗꯤ ꯂꯩꯕ꯭ꯔꯥ ꯀꯃꯥꯏꯅ ꯇꯧꯋꯤ
ꯑꯧ ꯌꯦꯡꯒꯣꯟ ꯃꯆꯥ ꯑꯃꯗꯤ ꯌꯦꯡꯒꯣꯟ ꯃꯆꯥ ꯑꯃꯗ ꯊꯝꯃꯦ ꯑꯩꯒꯤꯁꯦ ꯑꯗꯩꯗꯨꯗ ꯌꯦꯡꯒꯣꯟꯁꯦ ꯆꯥꯎꯊꯣꯛꯐꯝꯁꯦ ꯖꯒꯥꯁꯦ ꯏꯔꯩ ꯃꯔꯩꯇꯔꯕ
ꯎꯃ ꯍꯨꯝ
ꯑꯗꯨꯗ ꯁꯨꯝ ꯍꯌꯦꯡ ꯁꯦꯝꯗꯣꯛ ꯁꯥꯗꯣꯛ ꯇꯧꯔꯀꯥꯟꯗ ꯈꯤꯇꯪ ꯆꯥꯎꯅ ꯁꯦꯝꯗꯣꯛꯑꯁꯨ ꯁꯦꯝꯗꯣꯛꯆꯒꯦꯅ ꯈꯜ ꯂꯩꯔꯕ
ꯍꯣꯏ ꯍꯣꯏ ꯑꯗꯨ ꯐꯔꯦ ꯐꯔꯦ ꯑꯗꯨꯗꯤ ꯀꯣꯟꯅ ꯑꯃꯨꯛ ꯄꯥꯎ ꯐꯥꯎꯅꯔꯖꯤꯀꯣ ꯉꯁꯤꯒꯤꯗꯤ ꯀꯩꯅꯣ ꯇꯧꯔꯒꯦ ꯊꯝꯃꯒꯦ ꯀꯣꯟ ꯑꯃꯨꯛ ꯄꯥꯎ ꯐꯥꯎ ꯐꯥꯑꯣꯅꯥꯅꯕ ꯇꯧꯔ꯭ꯁꯦ
ꯍꯣꯏ ꯍꯣꯏ